ꯇꯥꯏꯌꯦ
ꯇꯥꯔꯕꯣ ꯀꯔꯤꯗꯨ ꯅꯦ ꯁꯦꯔꯥꯟ ꯇꯨꯔꯥꯟ ꯇꯧꯔ ꯅꯨꯅꯦ
ꯇꯥꯗꯕ꯭ꯔꯣ
ꯇꯥꯔꯦ ꯇꯥꯔꯦ ꯁꯦꯔꯥꯟ ꯇꯨꯔꯥꯟ ꯇꯧꯒꯅꯨꯕ
ꯊꯃ ꯎ ꯅꯠꯇꯦꯗ
ꯅꯠꯇꯦ ꯀꯩ ꯆꯥꯛ ꯆꯥꯔꯕꯣ
ꯆꯥꯗ꯭ꯔꯤ ꯑꯩꯗꯤ ꯒꯦꯝ ꯁꯅꯔꯤꯌꯦ ꯍꯧꯖꯤꯛ
ꯒꯦꯝ
ꯑꯧ ꯑꯩꯗꯤ ꯏꯌꯥꯔꯄꯤꯁ ꯂꯩꯕꯅꯤꯅ ꯑꯦꯃꯤꯌꯥ ꯑꯦꯃꯤꯌꯥꯜꯅꯦ ꯑꯦꯃꯤꯌꯥꯜꯅꯦ
ꯀꯥꯏ ꯀꯥꯏ ꯀ꯭ꯂꯥꯁꯤꯗꯔ ꯁꯅꯔꯤꯖꯤꯅ
ꯆꯥꯟꯗꯦ ꯃꯤ ꯑꯇꯣꯞꯄꯅ ꯏꯝꯚꯥꯏꯠ ꯄꯤꯔꯛꯄ ꯑꯩ ꯆꯪꯕ ꯀꯩꯅꯣꯗ ꯔꯦꯡꯗ
ꯇꯧꯔꯛꯒꯅꯨꯅꯦ ꯑꯩꯒꯤ ꯐꯣꯟ ꯕꯦꯔꯥꯀꯥꯏꯅꯦ ꯅꯪꯒꯤ
ꯑꯦ ꯀꯩꯁꯨ ꯇꯧꯔꯣꯏꯍꯦ ꯐꯖꯅ ꯇꯥꯏ ꯁꯤꯗꯤ
ꯑꯩꯗꯣ ꯑꯦꯔꯄꯤꯁ ꯌꯥꯎꯗꯕ
ꯌꯥꯝ ꯅꯨꯉꯥꯏꯇꯤꯌꯦ
ꯑꯗꯨꯗꯤ ꯕꯦꯔꯥ ꯀꯥꯗꯔꯣ ꯅꯪꯒꯤꯁꯦ ꯅꯪꯁꯦ ꯅꯪꯖꯦ ꯃꯤ ꯑꯇꯩꯒ ꯃꯥꯟꯅꯗꯦꯅꯦ ꯅꯪꯖꯦ
ꯑꯣ ꯍꯣ ꯍꯣ ꯍꯣ ꯑꯗꯨꯃꯥꯏꯅ ꯇꯧꯕꯅꯦ ꯈꯔ ꯇꯨꯉꯥꯏꯕꯅꯦ
ꯑꯗꯨꯃꯥꯏꯅ ꯇꯧꯒꯅꯨ ꯆꯩ ꯆꯩ ꯆꯥꯒꯅꯤꯀꯣ
ꯑꯩꯒꯤ ꯃꯤꯡ ꯁꯦꯡꯕꯁꯦ ꯇꯨꯉꯥꯜꯂꯨꯡ ꯍꯏꯕꯅꯤꯀꯣ
ꯑꯗꯨꯒ ꯗ꯭ꯔꯦꯡꯗꯔ ꯁꯅꯔꯤꯖꯦ
ꯑ ꯔꯦꯡꯗꯅꯦ ꯏꯌꯥꯔꯄꯤꯁ ꯂꯩꯌꯣ ꯀꯩꯅꯣ ꯅꯪ ꯏ꯭ꯁ
ꯄꯩꯁꯥ ꯂꯩꯇꯦ ꯄꯩꯁꯥ ꯂꯩꯇꯦ
ꯑꯦ ꯑꯦ ꯑꯦ ꯌꯥꯔꯦ ꯌꯥꯔꯦ
ꯅꯣꯏ ꯅꯣꯏ ꯄꯩꯁꯥ ꯄꯥꯏꯕ ꯅꯣꯏ ꯑꯣꯖꯥ ꯅꯪ ꯑꯣꯖꯥꯅ ꯂꯩꯕꯤꯌꯣ
ꯐꯔ ꯀꯅ ꯍꯦ ꯄꯩꯁꯥ ꯑꯗꯨꯃꯥꯏ ꯄꯥꯏꯔꯒ ꯀꯤꯌꯥꯝ ꯀꯤꯌꯥꯝ ꯂꯥꯛꯁꯤꯗꯅ
ꯄꯥꯏꯗꯦ ꯄꯥꯏꯗꯦ ꯄꯩꯁꯥꯒ ꯄꯥꯏꯖꯗꯦ ꯄꯩꯁꯥ ꯃꯁꯛ ꯐꯥꯎ ꯈꯪꯗꯦ ꯈꯣꯏ ꯈ
ꯀꯩ ꯍꯖꯥꯡꯅꯣꯏ ꯆꯥꯏꯗꯣ
ꯉꯁꯤ ꯁꯟꯁꯥꯁꯨ ꯌꯥꯎꯋꯦ ꯑꯣꯛꯁꯥꯁꯨ ꯌꯥꯎꯋꯦ ꯂꯣꯏ ꯌꯥꯎ
ꯉꯥ ꯊꯣꯡꯕ ꯆꯥꯏꯌꯦ ꯏꯁ ꯐꯖꯩꯍꯦ ꯑꯗꯨꯗꯤ ꯅꯣꯏꯗꯤ ꯍꯥꯎꯋꯤꯍꯦ
ꯑꯥ ꯑꯗꯨꯝ ꯑꯗꯨꯝ ꯌꯥꯕꯅꯦ ꯍꯣꯏ ꯑꯗꯨꯝ ꯅꯨꯡꯇꯤꯒꯤ ꯆꯥꯛ ꯆꯥꯛ ꯏꯟꯁꯥꯡꯗꯤ ꯑꯗꯨꯝ ꯌꯥꯕꯅꯦ
ꯎꯝ ꯑꯍꯝ ꯇꯧꯅꯤ ꯇꯧꯅꯤ ꯅꯣꯏꯗꯤ
ꯅꯪꯗꯤ ꯀꯩ ꯏꯟꯖꯥꯡ ꯆꯥꯔꯒꯦ
ꯑꯁ ꯄꯥꯎꯁꯦ ꯍꯧꯖꯤꯛ ꯀꯟꯅ ꯊꯣꯡꯉꯤ ꯁꯀ꯭ꯋꯥꯁ
ꯅꯣꯏ ꯅꯅꯥꯎ ꯅꯨꯄꯥꯒ ꯑꯃꯨꯛ ꯅꯅꯥꯎ ꯅꯨꯄꯥꯒ ꯑꯃꯨꯛ ꯂꯩꯃꯤꯟꯅꯔꯕꯣ ꯍꯥꯏꯁꯦ
ꯑꯥ ꯂꯩꯔꯦ ꯂꯩꯥꯔꯦ
ꯏꯅꯥꯎ ꯅꯨꯄꯥꯅ ꯀꯩ ꯀꯩ ꯇꯧꯔꯤꯕ ꯀꯩꯗꯧꯔꯤꯕ
ꯑꯗꯨꯝ ꯂꯩꯗ ꯌꯨꯝꯗ ꯑꯗꯨꯝ ꯂꯩꯔꯒ ꯂꯩꯕꯅꯤ ꯃꯥꯗꯤ
ꯀ꯭ꯂꯥꯁ ꯏꯂꯚꯦꯟ ꯇꯨ꯭ꯌꯦꯞꯀ ꯇꯝꯕ꯭ꯔꯥꯕ ꯒ꯭ꯔꯦꯖꯨꯌꯦꯠꯀꯨꯝꯕ
ꯇꯝꯗꯦꯗ ꯑꯃꯥꯗꯣ
ꯍꯝ
ꯌꯨꯝ ꯆꯠꯀꯦ ꯇꯧꯕꯅꯦꯕ ꯎꯄꯥꯏ ꯂꯩꯇꯕꯒꯤ ꯑꯗꯨꯝ ꯂꯩꯕꯅꯤꯗ
ꯎꯝ ꯑꯗꯨꯗꯤ ꯅꯪ ꯀꯝꯄ꯭ꯌꯨꯇꯔꯒꯤ ꯅꯪꯒꯤꯗꯣ ꯇꯝꯍꯜꯂꯣ
ꯑꯁ ꯈꯪꯗꯦꯅꯦ
ꯀꯩꯅꯣ ꯃꯤ ꯑꯩꯉꯣꯟꯗꯗꯤ ꯃꯤ ꯀꯧꯔꯕ ꯍꯥꯏ ꯅꯪ ꯅꯅꯥꯎꯅꯨꯄꯥꯗꯤ ꯇꯧꯍꯟꯗꯦ ꯀꯩꯅꯣ ꯍꯥꯏꯁꯦ
ꯅꯪꯒꯤꯁꯦ ꯃꯤ ꯈꯣꯝꯃꯤꯔꯣ
ꯈꯣꯝꯗꯤꯍꯦ ꯑꯥ ꯑꯃꯨꯛ ꯅꯧꯅ ꯑꯃꯨꯛ ꯇꯧꯔꯛꯀꯅꯤ ꯍꯥꯏꯕꯅꯦ ꯑꯗꯨ ꯈꯛꯇꯪ
ꯑꯗꯨꯅꯦ ꯑꯗꯨꯅꯦ ꯅꯅꯥꯎ ꯅꯨꯄꯥꯗꯨꯁꯨ ꯌꯥꯎꯍꯜꯂꯣꯕ ꯐꯔꯒꯗꯤ ꯅꯅꯥꯎ ꯅꯨꯄꯥꯁꯨ ꯌꯥꯎꯍꯟꯗꯔꯒ ꯑꯩꯉꯣꯟꯗ ꯃꯤ ꯀꯧꯕꯤ ꯌꯣꯌꯦ ꯑꯗꯥ
ꯍꯟꯗꯛ ꯑꯍꯝ ꯍꯟꯗꯛꯁꯨ ꯑꯃꯨꯛ ꯀꯧꯔꯛꯀꯅꯤ
ꯀꯔꯤ ꯀꯔꯤ ꯀ‍꯭ꯔꯣꯁꯅꯣꯕ ꯅꯪ ꯑꯦꯛꯁꯦꯜꯗꯣ ꯐꯖꯅ ꯈꯪꯉꯦꯀꯣ ꯅꯪꯉꯣꯟꯗ ꯇꯥꯛꯄ ꯇꯥꯔꯦ ꯅꯣꯡꯃ
ꯑꯦꯛꯁꯦꯜ ꯒꯨꯝ
ꯑꯦꯛꯁꯦꯜ ꯈꯔꯄꯨꯗꯤ ꯈꯔꯄꯨꯗꯤ ꯑꯗꯨꯝ ꯇꯧꯕ ꯌꯥꯏ ꯑꯗꯨ ꯈꯪꯗꯦꯗ ꯌꯥꯝꯅꯗꯤ ꯃꯤ ꯑꯇꯣꯞꯄꯒꯨꯝꯅꯗꯤ ꯇꯧꯗꯦꯗ ꯍꯥꯏꯕꯗꯤ ꯑꯦꯛꯁꯄꯤꯔꯤꯌꯦꯟꯁ ꯁꯨꯃꯥꯏꯅ ꯂꯩꯇꯕꯅꯤꯅ
ꯑꯩꯁꯨ ꯍꯥꯟꯅ ꯗꯇꯥ ꯑꯦꯟꯇ꯭ꯔꯤ ꯇꯧꯔꯝ ꯇꯧꯕ ꯀꯥꯟꯗ ꯑꯦꯛꯁꯦꯜꯗꯣ ꯇꯧꯋꯦꯕꯀꯣ ꯍꯥꯏꯗꯤ ꯃꯣꯏ ꯑꯩ ꯑꯦꯛꯁꯦꯜ ꯇꯧꯕꯗꯣ ꯌꯥꯝꯗꯦꯕ ꯅꯨꯃꯤꯠ ꯍꯨꯝꯅꯤ ꯈꯛꯇꯅꯦꯕ ꯇꯧꯕꯗꯣ ꯑꯗꯨꯒꯤ ꯈꯪꯗ꯭ꯔꯕ
ꯀꯥ ꯀꯥꯏ ꯀꯥꯏꯗ ꯀꯥꯏ
ꯅꯣꯏ ꯇꯧꯐꯝꯗꯨꯗꯅꯦ ꯍꯧꯖꯤꯛ ꯇꯧꯕ ꯑꯩ ꯍꯥꯟꯅ ꯂꯧꯋꯦꯕꯀꯣ ꯇꯨ ꯊꯥꯎꯖꯟ ꯅꯥꯏꯟꯇꯤꯟ ꯑꯗꯥꯏꯗꯅꯦ ꯑꯩꯠꯇꯤꯟ ꯅꯥꯏꯟꯇꯤꯟ ꯑꯗꯥꯏꯗ ꯑꯠ ꯑꯗꯨ ꯃꯇꯝꯗꯨꯗꯅꯦ ꯍꯥꯏꯐꯦꯠ ꯍꯥꯏꯐꯦꯠꯗꯤ ꯑꯥꯏꯗꯤꯌꯥꯗꯤ ꯂꯩꯗꯤ ꯂꯩꯔꯕꯅꯦ ꯀꯥꯎꯈ꯭ꯔꯦꯅꯦ ꯇꯧꯗꯕꯗꯨꯗ ꯑꯗ ꯀꯩꯅꯣꯗꯤ ꯑꯦꯝ ꯑꯦꯁ ꯍꯣꯏꯒꯨꯝꯕꯗꯤ ꯑꯗꯨꯝ ꯂꯥꯏꯕꯅꯤꯅ ꯃꯣꯏꯒꯨꯝꯕꯗꯤ ꯑꯗ ꯈꯔꯗꯤ ꯑꯗꯨꯝ ꯁꯦꯝꯕ ꯌꯥ ꯍꯩꯒꯅꯤ
ꯑꯥ
ꯑꯗꯨꯝ ꯂꯥꯏꯕ ꯅꯤꯗ
ꯍꯍꯥ ꯑꯁ ꯈꯪꯗꯦꯍꯦ ꯑꯩꯗꯤ ꯈꯪꯗꯕꯅꯤꯅ ꯈꯪꯗꯕ ꯍꯥꯏꯁꯦ ꯃꯤꯠ ꯇꯥꯡꯕꯒ ꯆꯞ ꯃꯥꯟꯅꯩ ꯍꯥꯏꯗꯣ
ꯎꯝ
ꯆꯨꯝꯗꯔꯣ
ꯆꯨꯝꯃꯦ ꯆꯨꯝꯃꯦ
ꯎꯝ ꯅꯣꯏꯗꯤ ꯀꯝꯄ꯭ꯌꯨꯇꯔꯒ ꯍꯩꯕꯅꯦ ꯅꯣꯏꯗꯤ ꯍꯤꯡꯕ ꯌꯥꯔꯦ ꯀꯩꯅꯣ ꯀꯝꯄ꯭ꯌꯨꯇꯔꯗꯩ ꯍꯣꯏ ꯀꯝꯄ꯭ꯌꯨꯇꯔ ꯍꯩꯔꯒ ꯀꯝꯄ꯭ꯌꯨꯇꯔꯒꯤ ꯃꯇꯝꯅꯦ ꯍꯧꯖꯤꯛꯄꯨꯗꯤ ꯅꯣꯏꯗꯤ ꯑꯗꯨꯝ ꯂꯩꯔꯦ ꯍꯤꯡꯅꯕ ꯑꯗꯨꯝ ꯍꯤꯡꯕ ꯌꯥꯔꯦ ꯀꯝꯄ꯭ꯌꯨꯇꯔꯗꯒꯤ
ꯍꯤꯡꯉꯣꯏꯍꯦ ꯑꯄꯥꯏ ꯂꯩꯇꯦ ꯁꯨꯝ ꯑꯩꯁꯨ ꯄꯦꯁꯤꯀꯜꯗ ꯈꯪꯕꯒꯤ ꯇꯧꯕ ꯅꯤꯗ
ꯅꯪ ꯅꯁ ꯅꯪ ꯍꯩꯌꯦ ꯍꯩꯌꯦ ꯑꯩꯈꯣꯏꯒꯣꯟꯗ ꯂꯩꯇꯦꯗꯅ ꯌꯥꯝ ꯌꯥꯝ ꯂꯦꯡꯒꯗꯕ ꯈꯪꯉꯤꯗꯨꯗꯤ ꯅꯪ ꯑꯣꯖꯥ ꯑꯅꯤꯔꯛ ꯑꯣꯏꯕ ꯑꯣꯖꯥ ꯑꯅꯤꯔꯛ
ꯏꯁ ꯏꯁ ꯏꯁ ꯏꯁ ꯑꯁ ꯈꯪꯗ꯭ꯔꯦꯗ ꯍꯟꯗꯛꯀꯤꯁꯦ ꯑꯁ ꯑꯗꯨꯝ ꯂꯨꯔꯒ ꯂꯩꯈ꯭ꯔꯦ ꯑꯩ ꯇꯥꯛ ꯇꯥꯛꯑꯣꯏ ꯍꯟꯗꯛ ꯗꯇꯥ ꯑꯦꯟꯇ꯭ꯔꯤꯗ ꯂꯩꯕꯒꯤ
ꯑꯣꯖꯥꯗꯤ ꯀꯌꯥ ꯂꯩꯒꯦ ꯍꯟꯗꯛ
ꯑꯣꯖꯥꯁꯦ ꯑꯅꯤ ꯑꯅꯤ ꯂꯩꯕꯅꯤꯕ
ꯑꯃꯥꯗꯤ ꯑꯦꯛꯁꯄꯤꯔꯦꯟꯁ ꯌꯥꯝ ꯂꯩꯕꯅꯤ ꯑꯣꯖꯥ ꯑꯃꯗꯣ
ꯍꯥꯟꯅꯅ ꯑꯗꯨꯝ ꯂꯩꯕ꯭ꯔꯥ
ꯑꯝ
ꯃꯁꯛ ꯉꯧꯔꯒ ꯇꯧꯕꯗꯨꯔꯣ
ꯎꯝ
ꯑꯩꯛꯇꯤꯕꯥꯒ ꯊꯧꯕꯗꯣ ꯍꯥꯥ
ꯑꯝ ꯑꯗꯨꯗꯤ ꯀꯩꯅꯣꯅꯦ ꯃꯄꯨꯅꯦ ꯑꯃ ꯂꯩ
ꯑꯗꯨ ꯅꯠꯇꯕ ꯃꯄꯣꯅ ꯅꯠꯇꯕ ꯏꯁꯇꯥꯞ ꯑꯃ ꯂꯩꯕꯅꯦ ꯍꯥꯟꯅꯒ ꯑꯗꯨꯝ ꯂꯩꯕ ꯑꯥ
ꯑꯗꯨ ꯅꯠꯇꯦ ꯑꯅꯧꯕꯅꯦ ꯃꯥꯁꯨ ꯑꯩꯒ ꯂꯥꯛꯃꯤꯟꯅꯕ ꯍꯥꯏꯕ ꯇꯥꯔꯦꯗ ꯃꯥꯅ ꯏꯚꯤꯅꯤꯡ ꯁꯤꯐ ꯄꯨꯕꯀꯣ ꯑꯩꯗꯤ ꯑꯌꯨꯛ ꯄꯨꯕꯅꯦꯕ
ꯎꯝ
ꯑꯗꯣ ꯗꯇꯥ ꯏꯟꯇ꯭ꯔꯤꯗ ꯆꯪꯉꯣ ꯅꯪ ꯃꯦꯗꯥꯝꯒ ꯑꯗꯨꯝ ꯆꯠꯂꯤ
ꯑꯗꯨꯒ ꯀꯅꯥ ꯀꯅꯥ ꯇꯥꯛꯏꯕ ꯅꯪꯒꯤ ꯃꯍꯨꯠꯇ
ꯁꯥꯔꯅ ꯇꯥꯛꯄꯅꯦ
ꯁꯥꯔꯅ ꯍꯥꯏꯗꯤ ꯏꯚꯤꯅꯤꯡꯗ ꯄꯨꯕꯗꯨꯔꯣ
ꯅꯠꯇꯦ ꯁꯥꯔ ꯃꯥꯒꯤ ꯃꯦꯝ ꯗꯥꯏꯅꯥꯒꯤ ꯃꯥꯒꯤ ꯃꯄꯨꯗꯣ
ꯎꯝ ꯑꯣ ꯃꯥꯒꯤ ꯅꯨꯄꯥꯗꯨꯀꯣ
ꯎꯝ
ꯎꯝ ꯆꯥꯛ ꯏꯟꯖꯥꯡꯗꯤ ꯀꯩ ꯏꯟꯖꯥꯡ ꯆꯥꯔꯒꯦ
ꯆꯥꯗ꯭ꯔꯤ ꯍꯧꯖꯤꯛ ꯊꯣꯡꯉꯤ ꯍꯧꯖꯤꯛ ꯀꯟꯅ ꯊꯣꯡꯉꯤ
ꯀꯩ ꯏꯟꯖꯥꯡ ꯊꯣꯡꯉꯤꯒꯦ
ꯎꯝ ꯀꯩ ꯍꯥꯏꯁꯤꯔꯥ ꯕꯤꯟꯁ ꯑꯁꯥꯡꯕꯗꯣ
ꯕꯤꯟꯁ ꯑꯁꯥꯡꯕ ꯍꯣꯏ ꯍꯣꯏ ꯍꯋꯥꯏ ꯑꯁꯥꯡꯕꯤꯗꯨꯀꯣ
ꯑꯥ
ꯑꯗꯨꯒ ꯑꯗꯨ ꯃꯔꯛꯇ ꯉꯥꯥ ꯑꯌꯥꯏꯕꯒ ꯎꯝ
ꯑꯁ ꯀ꯭ꯋꯥꯖꯦ ꯊꯥꯏꯅꯒꯤ ꯇꯣꯏꯒꯔꯦ ꯁꯀ꯭ꯋꯥꯖꯦ ꯑꯩꯈꯣꯏ ꯁꯀ꯭ꯋꯥꯁꯦ ꯑꯦꯛꯖꯥꯝ ꯅꯨꯡꯉꯥꯏꯕ꯭ꯔꯥ ꯍꯪꯕ꯭ꯔꯣ ꯅꯅꯥꯎ ꯅꯨꯄꯥꯗꯣ ꯐꯖꯅ ꯁꯤꯟꯕꯅꯦ
ꯇꯥꯕ꯭ꯔꯣ
ꯇꯥꯏꯌꯦ ꯅꯪ ꯅꯦꯠ ꯁꯤ ꯅꯪꯒꯤ ꯅꯦꯠꯅꯅꯦ ꯑꯩꯗꯤ ꯌꯥꯎꯗꯕ꯭ꯔꯣ ꯂꯣꯏꯈ꯭ꯔꯕꯣ ꯅꯪꯒꯤ ꯅꯦꯠꯇꯨ ꯍꯜꯂꯣ ꯍꯜꯂꯣ ꯏꯁ ꯀꯔꯤꯅꯣ ꯃꯥ ꯇꯧꯔꯤꯁꯤꯅ ꯇꯥꯕ꯭ꯔꯣ ꯇꯥꯕ꯭ꯔꯣ ꯀꯔꯤꯅꯣꯃꯤ